ꯑꯦꯔꯤ
ꯍꯜꯂꯣ
ꯍꯜꯂꯣ ꯐꯩ ꯂꯥꯛꯇꯕ ꯁꯥꯏ ꯑꯦ
ꯁꯥꯏ ꯑꯦ ꯑꯗꯨꯅ ꯍꯥꯏꯁꯦ ꯍꯧꯖꯤꯛꯀꯥꯟ ꯌꯥꯝ ꯁꯥꯒꯠꯂꯛꯑꯦꯀꯣꯗꯣ ꯃꯥ
ꯑꯁꯅ ꯁ ꯑ ꯉꯔꯥꯏꯀ ꯑ ꯇꯕꯗꯣ ꯐꯩꯅꯦ ꯆꯜꯂꯦ
ꯀꯩꯒꯤꯅꯣ ꯁꯕꯔ
ꯊꯥꯕꯒꯤꯦ ꯎꯝ
ꯃꯇꯝꯁꯨ ꯃꯥꯡꯗꯣꯏꯅꯦ ꯆꯠꯂꯨꯔꯗꯤ
ꯅꯣꯡꯒ ꯆꯨꯊꯥꯔꯛꯑꯦ ꯍꯥꯏꯇꯥꯔꯦ ꯉꯁꯤꯗꯤ ꯍꯨꯡ꯫
ꯑꯦꯝ ꯌꯨ ꯆꯠꯄꯖꯦ ꯊꯕꯛ ꯑꯃꯅꯦꯕ꯫
ꯑꯦꯝ ꯌꯨ ꯆꯠꯄꯁꯦꯀꯣ ꯃꯅꯨꯡꯗ ꯒꯥꯔꯤ ꯊꯧꯖꯟꯕ ꯌꯥꯔꯗꯤ ꯐꯩꯗꯣ ꯑꯣꯇꯣꯒꯨꯝꯕ ꯑꯗꯨꯁꯨ ꯊꯧꯖꯟꯕꯁꯨ ꯌꯥꯗꯦ꯫
ꯑꯣ ꯑꯗꯣ ꯏꯃꯥꯟꯅꯕꯤꯒꯤꯗꯤ ꯊꯧꯖꯜꯍꯜꯂꯦ ꯍꯥꯏꯌꯦ ꯉꯁꯤ꯫ ꯑꯗꯣ ꯄꯩꯁꯥꯁꯨ ꯍꯦꯟꯒꯠꯇꯦꯌꯦ꯫
ꯑꯗꯨꯃꯥꯏ ꯇꯧꯕꯗꯣ꯫
ꯑꯗꯨꯅꯦ꯫ ꯃꯥꯗꯤ ꯄꯩꯁꯥ ꯍꯦꯜꯂꯅꯤꯅ ꯕꯁ ꯁꯇꯦꯟꯗꯨꯗ ꯀꯨꯝꯗꯍꯧꯔꯦꯌꯦ ꯑꯗꯨꯒ ꯍꯦꯟꯒꯠꯂꯛꯇꯦꯌꯦ ꯄꯩꯁꯥꯗꯣ꯫ ꯑꯗꯨꯅꯤꯅꯦ꯫ ꯑꯗꯨꯨꯅꯦ꯫ ꯏꯕꯦꯝꯃꯥ꯫ ꯑꯩ ꯋꯥꯔꯤ ꯑꯃ ꯂꯩꯌꯦ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
ꯑꯃ ꯑꯈꯣꯏ ꯀ꯭ꯂꯥꯁꯀꯤ ꯑꯃ ꯑꯩꯈꯣꯏ ꯊꯥꯢꯅꯋꯥꯏ ꯂꯥꯏꯁꯝ ꯅꯨꯄꯤ ꯑꯃ ꯌꯥꯎꯕꯗꯣ ꯐꯠꯇꯕꯤ ꯅꯨꯄꯤꯗꯣ ꯑꯗꯨꯗꯣ ꯈꯪꯕ꯭ꯔꯥ ꯑꯩ ꯅꯍꯥꯟꯒꯩ ꯃꯥꯁꯦ ꯕ꯭ꯂꯣꯛ ꯊꯝꯃꯒꯅꯤ ꯑꯩ ꯉꯥꯏꯈꯨꯑꯣ ꯑꯩꯅ ꯋꯥꯔꯤ ꯂꯤ ꯂꯩꯔꯗꯤ ꯁꯤ ꯃꯇꯝꯖꯤ ꯅꯪꯅ ꯉꯥꯡꯒꯗꯕꯗ ꯌꯥꯔꯣꯏꯌꯦ ꯍꯣꯔꯦꯟ ꯀꯣꯟꯅ ꯍꯥꯏꯕꯤꯔꯛ ꯀꯦ꯫
ꯎꯝ ꯀꯩꯅꯣ ꯀꯔꯤ ꯀꯔꯤ ꯀꯔꯤ ꯀꯔꯤ ꯀꯔꯤ ꯐꯠꯇꯕ ꯅꯨꯄꯥ ꯐꯠꯇꯕ ꯅꯨꯄꯤꯗꯣ꯫
ꯃꯥꯅꯦ ꯃꯥꯅꯦ ꯃꯥꯢ ꯋꯥꯔꯤꯅꯦ꯫ ꯑꯗꯨꯅꯤꯅꯦ ꯅꯨꯡꯁꯤꯗꯕꯅ꯫
ꯑꯗꯨ ꯅꯪ ꯋꯥꯔꯤ ꯑꯃꯨꯛ ꯃꯈꯥ
ꯑꯩ ꯋꯥꯔꯤ ꯑꯗꯨ ꯀꯔꯤ ꯂꯤꯗꯣꯏꯅꯣ ꯀꯩ ꯋꯥꯔꯤ ꯁꯅꯥꯅꯤ꯫
ꯅꯣꯏ ꯀ꯭ꯂꯥꯁꯀꯤ ꯃꯤ ꯌꯥꯅꯗꯕꯤ ꯈꯣꯠꯇꯕꯤ ꯂꯩꯇ꯭ꯔꯣ꯫
ꯂꯩꯇꯦꯗ ꯑꯥꯢ ꯍꯌꯦꯡ ꯑꯩꯈꯣꯏ ꯀ꯭ꯂꯥꯁꯀꯤ ꯏꯟꯇꯔꯅꯦꯜ ꯇꯨꯔ ꯆꯠꯅꯤ꯫
ꯅꯪ ꯆꯠꯂꯣꯏꯗ꯭ꯔꯣ꯫
ꯎꯝ ꯍꯨꯝ꯫
ꯀꯔꯤꯒꯤꯅꯣ ꯀꯔꯤꯒꯤꯅꯣ꯫
ꯐꯦꯂꯔ ꯆꯠꯀꯅꯤ ꯑꯩ ꯐ꯭ꯔꯦꯁꯔꯃꯤꯠꯁꯨ ꯌꯥꯎꯗꯦ꯫ ꯑꯩ ꯀꯌꯤꯝ ꯌꯥꯎꯗꯦ꯫ ꯍꯣꯏꯄꯥꯅ ꯉꯥꯡꯉꯦ ꯑꯗꯨꯒꯨꯝꯕꯩ ꯃꯍꯥꯎ ꯃꯥꯁꯇꯔ ꯇꯧꯔꯒ ꯑꯗꯨꯒꯨꯝꯕꯁꯨ ꯀꯌꯥꯝ ꯆꯠꯇꯕ ꯈꯣꯠꯇꯕꯅ ꯈꯪ ꯆꯥꯅꯤꯡꯗꯦ ꯆꯠꯅꯤꯡꯕ ꯐꯥꯎꯋꯦ ꯏꯃꯥꯟꯅꯕꯤꯁꯨ ꯂꯩꯕ ꯅꯠꯇꯦꯗꯣ ꯈꯪꯗꯦꯗ ꯌꯥꯝ ꯆꯠꯅꯤꯡꯗꯦ ꯏꯟꯇꯔꯦꯁ ꯀꯌꯥꯝ ꯂꯩꯇꯦ ꯌꯥꯝ ꯂꯩꯇꯦ꯫
ꯑꯃ
ꯈꯣꯏ ꯄꯥ ꯅ ꯑꯩꯅ ꯃꯣꯏꯔꯥꯡꯗ ꯆꯠꯀꯅꯤ ꯍꯥꯏꯕ ꯑꯩꯅ ꯃꯣꯏꯔꯥꯡꯗꯗꯤ ꯑꯩ ꯍꯟꯒꯠ ꯍꯟꯗ ꯑꯗꯨꯝ ꯌꯨꯝ ꯆꯠꯄꯗ ꯆꯠ ꯂꯩꯔꯕ ꯑꯗꯨꯕꯨ ꯈꯨꯣꯏꯄꯥꯅ ꯑꯗꯨꯒꯤ ꯈꯨꯆꯠꯀ ꯅꯣꯏ ꯈꯨꯆꯠꯀ ꯃꯥꯟꯅꯔꯣꯏꯅꯦ ꯍꯥꯏ꯫ ꯆꯨꯝꯕꯗꯤ ꯆꯨꯝꯃꯦꯕ ꯃꯥ ꯍꯥꯏꯗꯣ ꯃꯥꯅ ꯗꯦꯕꯥ ꯑꯗꯨꯏꯁꯨꯅꯦ ꯈꯪꯕ ꯑꯥ ꯆꯠꯅꯤꯡꯗꯦ ꯑꯩ ꯑꯩꯒ ꯃꯣꯠ ꯆꯥꯟꯅꯕ ꯃꯤꯁꯨ ꯂꯩꯇꯦꯗꯣ꯫
ꯏꯕꯦꯝꯃ ꯑꯁꯦꯡꯕꯩ ꯑꯁꯦꯡꯕꯒꯤ ꯑꯩ ꯑꯗꯨꯝꯕ ꯗꯤ ꯌꯥꯅꯤꯌꯦ꯫
ꯑꯗꯨ ꯌꯥꯎꯗꯕꯗꯤ ꯁꯨꯡ ꯆꯠꯅꯤꯡꯗꯦꯕ꯫ ꯇꯜꯂꯦꯕ ꯑꯗꯨꯅ꯫
ꯅꯨꯡꯁꯤꯗꯕꯅ ꯅꯥꯔꯦꯗ ꯈꯪꯗꯦ ꯑꯩꯗꯤ ꯍꯧꯖꯤꯛ ꯀꯤ ꯅꯨꯄꯤꯗꯣ ꯫ ꯋꯥꯔꯤ ꯂꯤꯕꯤꯔꯒꯦ ꯑꯩ ꯍꯣꯔꯦꯟ ꯁꯤꯁꯦ ꯂꯣꯏꯔꯒ꯫
ꯂꯤꯔꯛ ꯑꯣ꯫
ꯑꯗꯨꯅꯦ ꯍꯧꯖꯤꯛ ꯅꯪ ꯃꯈꯥ ꯇꯥ ꯋꯥꯔꯤ ꯏꯁꯩ ꯏꯁꯩ ꯌꯥꯗꯕꯅꯦ ꯏꯕꯦꯝꯃ ꯄꯩꯁꯥ ꯀꯛꯈꯤꯅꯤ꯫
ꯗꯔꫭꯃꯣꯏꯖꯨ ꯃꯕꯨꯛ ꯐꯠꯇꯦ ꯍꯦ
ꯑꯗꯨꯗ ꯍꯥꯏꯁꯦ
ꯑꯦ ꯏꯆꯥꯅꯨꯄꯤꯗꯣ ꯈꯪꯕ꯭ꯔꯥ?
ꯀꯅꯥ?
ꯏꯟꯁꯇꯥꯒꯤ ꯏꯆꯥꯅꯨꯄꯤꯗꯣ꯫
ꯈꯪꯗꯤꯌꯦ꯫ ꯀꯅꯥ ꯅꯪ?
ꯇꯦꯅꯤꯡꯒꯤ ꯇꯦꯅꯤꯡꯒꯤ ꯀꯩꯅꯣ ꯇꯧꯕꯗꯣꯈ ꯑꯦ ꯂꯩꯕꯅꯤꯅꯦ ꯄꯣꯠ ꯆꯩ ꯆꯦꯟꯐꯝ ꯃꯃ ꯎꯝ ꯀꯨꯏꯔꯦ ꯆꯦꯟꯐꯝ ꯑꯗꯨ ꯂꯩꯕꯅꯦꯕ꯫ ꯉꯏꯈꯣꯀꯣ ꯇꯨ ꯉꯒꯤꯖꯦ ꯁꯚꯦꯟ ꯑꯩꯠ ꯊ꯭ꯔꯤ ꯁꯤꯛꯁ ꯁ ꯇꯨ ꯅꯥꯏꯟ ꯁꯤꯛꯁ ꯁꯚꯦꯟ ꯑꯩꯠ ꯊ꯭ꯔꯤ ꯁꯤꯛꯁ?? ꯑꯗꯨ ꯁꯦꯞ ꯁꯨꯝꯇꯧ ꯇꯧꯗꯕꯤꯗ ꯂꯩꯔꯦ ꯍꯥꯏꯕ ꯅꯍꯥꯟ ꯆꯦꯟꯗꯅꯦꯕꯗꯩꯩ꯫
ꯑ꯫
ꯃꯤꯅꯗꯤ ꯑꯗꯨꯁ ꯀꯌꯥꯝꯅꯦꯒ ꯍꯥꯏ ꯑꯗꯣ - ꯈꯪꯗꯦ
ꯀꯗꯩ ꯆꯦꯂꯤꯅꯥꯣ
ꯣꯗꯤ ꯋꯥꯁ ꯆꯟꯕꯅꯦꯕ ꯏꯟꯁꯇꯥꯥꯗꯒꯤꯗꯒꯤ ꯅ‌ꯣ ꯃꯅꯤꯄꯨꯔꯒꯤꯅ ꯄꯣꯠ ꯅꯠꯇꯦ ꯃꯄꯥꯟꯒꯤꯅꯤ ꯏꯟꯗꯤꯌꯥꯒꯤ ꯎꯝ
ꯑ ꯑꯗꯨꯗꯤ ꯋꯥꯄꯁꯤ ꯌꯥꯑꯦ
ꯍꯣꯏ ꯂꯥꯛꯄꯕꯨꯗꯤ ꯌꯥꯏ ꯑꯗꯣ ꯄ꯭ꯔꯣꯗꯛꯇꯣ ꯐꯦꯛꯅꯦ ꯍꯥꯏꯌꯦꯕ ꯍꯥꯏꯗꯤ ꯀꯩꯁꯨ ꯃꯣꯏꯅ ꯇꯦꯅꯤꯡꯒ ꯀꯩꯅꯣ ꯇꯧꯋꯦ ꯍꯥꯏꯕꯗꯣ ꯇꯧꯗꯦꯒ ꯍꯥꯏ ꯈꯪꯗꯦ
ꯍꯥꯥ
ꯈꯪꯗꯅꯦ
ꯉꯪꯅꯤꯡꯉꯛꯑꯦ ꯏꯁꯩ ꯏꯁꯩ ꯉꯪꯉꯗꯤ ꯄꯩꯁꯥ ꯆꯠꯇꯦ ꯍꯥꯏꯗ꯭ꯔꯦ
ꯏꯅꯦ ꯃꯥꯜ ꯅꯉ ꯀꯩꯅꯣ
ꯑꯗꯨꯅꯦ ꯀꯩꯒꯤꯅꯣ ꯏꯁꯩ ꯉꯪꯉꯒ ꯃꯣꯏꯅ ꯄꯩꯁꯥ ꯀꯛꯇꯣꯏꯁꯦ
ꯑꯗꯤ ꯁꯤ ꯔꯦꯀꯣꯔꯠ ꯇꯧꯕꯗ ꯀꯩ ꯍꯥꯏꯅꯤ ꯍꯥꯏꯗꯤ ꯃꯩꯇꯩꯂꯣꯟꯒꯤ ꯄꯨꯔꯥ ꯃꯩꯇꯩ ꯃꯩꯇꯩꯂꯣꯟ ꯔꯦꯀꯣꯔꯠ ꯇꯧꯕꯅꯤꯅ ꯑꯗꯨꯅ ꯍꯥꯏꯗꯤ ꯁꯨꯃꯥꯏꯅ ꯕ꯭ꯔꯦꯛꯀꯨꯝꯕ ꯄꯣꯖꯦꯁꯀꯨꯝꯕ ꯅꯠꯇ꯭ꯔꯒ ꯕꯦꯛꯒ꯭ꯔꯥꯎꯟ ꯅꯣꯏꯁꯀꯨꯝꯕ ꯌꯥꯎꯕꯗꯣ ꯑꯗꯨꯗꯨꯅꯦꯕ ꯄꯩꯁꯥ ꯀꯛꯄ
ꯎꯝ
ꯑꯩ ꯏ ꯃꯥꯅ
ꯁ ꯎꯝꯝ
ꯐꯣꯔ ꯐꯣꯔꯇꯤ ꯆꯪꯉꯦ ꯑꯃꯅ ꯕꯦꯛꯒ꯭ꯔꯥꯎꯟ ꯅꯣꯏꯁ ꯀꯩꯀꯥ ꯌꯥꯎꯕꯒꯤ ꯑ
ꯐꯣꯔ ꯀꯩꯅꯣ ꯑꯣꯏꯔꯝꯅꯤꯁꯦ ꯐꯣꯔꯇꯤ ꯑꯩꯠ ꯐꯣꯔ ꯑꯩꯠꯇꯤ ꯆꯪꯉꯐꯝ ꯊꯣꯛꯑꯝꯅꯦ ꯀ
ꯈꯪꯗꯦ ꯍꯣꯏ ꯂꯥꯛꯕ
ꯂꯥꯛꯏ ꯍꯣꯏ ꯑꯁꯣꯝꯗ ꯂꯥꯛꯄꯒꯤꯅꯦ ꯏꯅꯥꯎꯅ ꯀꯩꯅ ꯆꯣ ꯃꯃꯥꯅꯦ ꯊ ꯆꯣ ꯍꯂꯄ ꯀꯅꯤ
ꯑꯣ ꯍꯣ
ꯀ꯭ꯂꯥꯁꯦꯁꯦ
ꯑꯗꯨ ꯁꯤ ꯋꯥꯔꯤ ꯑꯃ
ꯀꯩ ꯋꯥꯔꯤ ꯑꯣꯏꯗꯨꯏꯅꯣ ꯀꯩꯃꯇꯥꯡ ꯔꯨ ꯍꯥꯏꯅꯣ ꯅꯪ ꯁꯄꯂꯤꯠꯁꯚꯤꯂꯥ ꯁꯦꯡꯕꯩ ꯌꯦꯡꯗ꯭ꯔ ꯍꯥꯏꯕ ꯃꯤ ꯈꯠꯅꯕꯗꯣ ꯌꯦꯡꯅꯤꯡꯕ ꯄꯣꯛꯇ‌ꯦ ꯎꯝ ꯈꯠꯅꯕꯗꯣ ꯏꯟꯁꯇꯥꯗꯣ ꯃꯣꯏ ꯈꯛꯇ ꯉꯥꯏꯔꯝꯅ‌ꯦ
ꯍꯩꯃꯥ ꯍꯧꯖꯤꯛꯁꯦ
ꯉꯥꯏꯈ‌ꯣꯀꯣ
ꯎꯝ ꯊꯥꯏꯅ ꯋꯥꯏꯗꯤ ꯌꯦꯡꯉꯝꯃꯦ ꯄꯥꯏꯒꯦ ꯄꯥꯏꯒꯦ ꯑꯩ ꯑꯗꯨꯝ ꯋꯥ ꯇꯃꯤꯡ ꯇꯃꯦꯡ ꯉꯥꯡꯒꯦ ꯍꯣꯏ ꯍꯣꯏ ꯍꯣꯏ ꯑꯗꯨ
ꯀꯩꯅꯣꯒꯤꯅꯦ ꯍꯣꯏ ꯃꯣꯏ ꯈꯠꯅꯔꯤꯗꯅ ꯃꯃꯅꯕꯤꯝꯅ ꯄꯣꯠꯀꯥꯁꯁꯦ ꯆꯠ ꯆꯠ ꯂꯧꯕ ꯉꯥꯡꯕꯅꯦꯕ ꯑꯗꯨꯗꯨꯒꯤ ꯃꯃꯥ ꯑꯃꯗꯨꯅ ꯊꯥꯒꯠꯂꯛꯏꯕ ꯃꯥꯏ ꯃꯔꯝꯗ ꯉꯥꯡꯉꯦ ꯈꯣꯠꯂꯦ ꯑꯗꯨ ꯌꯦꯡꯒꯗꯣꯏꯅꯦ ꯍꯥꯏꯣ ꯅꯗꯁꯤ ꯍꯨꯅꯅ
ꯑꯗꯨꯣ ꯁꯤ ꯀꯩꯅꯣꯁꯦ ꯇꯧꯋꯣ ꯑ
ꯁꯔꯦ
ꯍꯥꯏꯗꯤ ꯋꯥ ꯉꯥꯡꯉꯣ ꯍꯥꯏꯕ ꯅꯪꯅ ꯑꯣꯏꯅ
ꯑꯀꯣ ꯑꯩꯅ ꯋꯥꯡꯉꯒꯗꯤ ꯇꯥꯔꯨꯔꯗꯤ ꯑ ꯄꯥꯏꯌꯀꯣ ꯑꯣ ꯑꯣ ꯑꯣ ꯑꯥ ꯑꯗꯨ
ꯃꯤ ꯋꯥ ꯉꯥꯡꯕꯗꯤ ꯇꯥꯏꯌꯦ
ꯇꯥꯕꯔꯥ
ꯇꯥꯏꯌꯦ ꯇꯌꯦ
ꯎꯝ
ꯋꯥꯉꯥꯡꯉꯣ ꯋꯥꯉꯥꯡꯉꯣ ꯋꯥꯉ ꯉꯥꯡꯉꯣ ꯋꯥ ꯉꯥꯡꯉꯣ ꯋꯥ ꯉꯥꯡꯉꯣ ꯏꯕ ꯃꯥ
ꯈꯂꯕꯇꯥꯕꯅ ꯃꯥꯖ
ꯑꯗꯨꯕꯨꯗꯤ ꯅꯨꯡꯉꯥꯏ
ꯃꯤꯂꯌꯟ ꯃꯤꯂꯤꯌꯟꯅꯤ ꯍꯧꯕꯦ ꯆꯦꯃꯤꯂꯤꯌꯟ ꯅꯨꯄꯤꯗ ꯄꯀꯥꯟ ꯁꯥꯕ
ꯃꯤꯈꯠꯅꯕꯗ
ꯎꯝ ꯃꯤ ꯍꯥ ꯁꯝꯄꯦꯇꯗ ꯍꯣꯏ ꯃꯤ ꯈꯟꯅꯅꯕꯗꯕꯨꯗꯤ ꯅꯠꯇꯦ ꯑꯗꯣ ꯃꯥꯅ ꯈ꯭ꯋꯥꯏꯗꯒꯤ ꯂꯚ ꯀꯟꯇꯦꯁꯇꯦꯟꯗꯣ ꯑꯣꯏꯕꯅꯦ ꯃꯥꯅ ꯃꯌꯥꯝꯒꯤ ꯍꯥꯏꯔꯗꯤ ꯑꯗꯣ ꯈ꯭ꯋꯥꯏꯗꯒꯤ ꯃꯣꯁ ꯍꯦꯇꯦꯠ ꯀꯩꯅꯣꯅꯤꯗ ꯀꯟꯇꯦꯁꯇꯦꯟꯈꯩꯅ ꯈ꯭ꯋꯥꯏꯗꯒꯤ ꯃꯣꯁ ꯍꯦꯇꯦꯠ ꯑꯣꯏꯕꯗꯨꯅ ꯃꯥ ꯑꯣꯏꯕ ꯍꯥꯏꯗꯤ ꯃꯣꯏ ꯃꯁꯦꯟ ꯑꯗꯨꯗꯨ ꯋꯥꯃꯣ ꯀꯩꯅꯣꯅ ꯑꯃꯨꯛ ꯑꯣꯗꯤꯌꯦꯟꯁꯇ ꯈ꯭ꯋꯥꯏꯗꯒꯤ ꯄꯥꯝꯖꯕꯅ ꯃꯥ ꯑꯣꯏꯕ
ꯎꯝ
ꯃꯆꯦꯟ ꯃꯁꯦꯟꯗꯅ ꯃꯥꯅ ꯈ꯭ꯋꯥꯏꯗꯒꯤ ꯍꯦꯛꯇꯠ ꯑꯣꯏꯕ ꯈ꯭ꯋꯥꯏꯗꯩ ꯄꯥꯟꯅꯗꯕ ꯑꯗꯨ ꯑꯣꯗꯤꯟꯁꯅ ꯃꯨꯛ ꯃꯥ ꯄꯥꯝꯕ
ꯎꯝ ꯑꯗꯨꯕꯨꯗꯤ ꯈꯔꯗꯤ ꯅꯩꯔꯝꯃꯅꯤ
ꯎꯝ
ꯑꯗꯨ ꯁꯤ ꯋꯥ ꯉꯥꯡꯉꯨ ꯍꯥꯏꯄꯅꯦ ꯅꯪ ꯀꯅꯥ ꯀꯅꯥ ꯇꯨꯏꯁꯟ ꯇꯝꯃꯤꯅꯣ ꯑꯉꯥꯡꯁꯤꯡ ꯀꯃꯥꯏꯅ ꯇꯧꯋꯤ ꯍꯥꯏꯔꯛꯑꫭ
ꯑꯉꯥꯡ ꯑꯉꯥꯡ ꯑꯌꯨꯛꯇ ꯇ꯭ꯨꯏꯁꯟ ꯑ ꯑꯉꯥꯡ ꯃꯉꯥ
ꯋꯥ
ꯑꯉꯥꯡ ꯃꯉꯥ ꯑꯗꯨꯒ ꯅꯨꯡꯗꯤꯟꯗ ꯇꯔꯨꯛ ꯑꯗꯨꯝ ꯌꯦꯡꯉꫭ ꯂꯤꯁꯤꯡ ꯑꯃꯃꯝ ꯂꯤꯁꯤꯡ ꯂꯧꯗꯦ ꯂꯨꯄꯥ ꯆꯝꯉꯥ ꯆꯝꯉꯥ ꯈꯠꯇꯅꯦ ꯑꯗꯨꯅ ꯄꯩꯁꯥ ꯌꯥꯝꯗꯦ ꯑꯩ ꯋꯥꯔꯦ ꯑꫭꯟꯂꯤ ꯐꯥꯏꯚ ꯍꯟꯗ꯭ꯔꯦꯠ ꯈ ꯇꯅꯤ
ꯍꯧꯖꯤꯛꯀꯥꯟ ꯃꯇꯝꯁꯤꯗ
ꯀꯤ ꯑꯗ ꯑꯗꯨꯅꯦ ꯍꯥꯏꯁꯦ ꯀ꯭ꯂꯥꯁ ꯑꯩꯠꯀꯤꯅ ꯃꯣꯏ ꯀꯩꯅꯣ ꯌꯥꯎꯋꯦ ꯑꯃ ꯑꯅꯤ ꯀ꯭ꯂꯥꯁ ꯑꯩꯠꯀꯤ ꯃꯣꯏ ꯑꯍꯨꯝ ꯌꯥꯎꯋꯦ ꯀ꯭ꯂꯥꯁ ꯑꯩꯠꯀꯤ ꯃꯣꯏ ꯑꯍꯨꯝꯗꯨꯅ ꯁꯚꯦꯟ ꯍꯟꯗ꯭ꯔꯦꯠ ꯂꯧꯋꯦ ꯃꯔꯤ ꯌꯥꯎꯋꯦꯕ ꯑꯦ ꯑꯗꯨ ꯍꯥꯏꯔꯒ ꯄꯩꯁꯥ ꯄꯩꯁꯥ ꯑꯝꯇꯕꯨ ꯊꯧꯒꯦ ꯊꯥ ꯑꯅꯤ ꯁꯨꯔꯕꯅꯦ ꯄꯩꯁꯥ ꯄꯤꯔꯛꯇꯕ
ꯍꯩꯃꯥ ꯍꯩꯃꯥ ꯀꯔꯤꯅꯣ ꯑꯗꯨꯕꯣ ꯑꯩꯅ ꯍꯥꯏꯗꯤ ꯍꯧꯖꯤꯛꯀꯥꯟ ꯃꯇꯝꯁꯤꯗ ꯅꯪꯕꯨ ꯈꯔ ꯍꯦꯟꯕ ꯃꯟꯗ꯭ꯔꫭ
ꯑꯗꯨꯅꯦ ꯍꯥꯏꯁꯦ ꯑꯗꯨ ꯑꯗꯨꯇꯪ ꯇꯧꯕꯗ ꯐꯥꯎꯗ ꯄꯩꯁꯥ ꯀꯩꯅꯣ ꯇꯧꯗꯦꯕ
ꯀꯩꯅꫭ ꯀꯔꯤꯅꯣ ꯏꯕꯦꯝꯃ ꯑꯃ ꯃ ꯃꯝ ꯂꯧꯑꫭ
ꯄꯤꯔꯛꯇꯦ ꯊꯥ ꯑꯗꯣ ꯃꯊꯪ ꯆꯍꯤꯗꯒꯤ ꯂꯧꯔꯅꯤ ꯃꯊꯪ ꯆꯍꯤꯗꯩ ꯂꯧꯕ ꯍꯥꯏꯁꯦ ꯃꫭꯏ ꯇꯝꯃꯒꯅ ꯇꯝꯃꯦ ꯑꯩꯒꯤꯗꯤ ꯇꯝꯗ꯭ꯔꯁꯨ ꯀꯩꯝ ꯀꯥꯏꯗꯦꯕ ꯋꯥꯏꯑꯦꯕ ꯑꯩꯉꯣꯟꯗ ꯑꯗꯨꯅ ꯇꯝꯃꯒꯅ ꯐꯔꯦ ꯀ꯭ꯂꯥꯁ ꯅꯥꯏꯟꯗ ꯃꯣꯏ ꯇꯝꯒꯦ ꯍꯥꯏꯔꯗꯤ ꯂꯤꯁꯤꯡ ꯑꯃ ꯂꯧꯔꯅꯤ
ꯀꯔꯤ
ꯅꯥꯏꯟꯗ ꯂꯤꯁꯤꯡ ꯑꯃ ꯀꯥꯏꯁꯦ ꯌꯥꯝꯅ ꯌꯥꯝ ꯄꯤ ꯑꯕꯅꯤꯗ ꯑꯩꯅ ꯍꯥꯏꯕꯤꯕꯅꯦ ꯑꯩꯈꯣꯏ ꯄꯥꯅ ꯑꯩꯈꯣꯏ ꯄꯥꯅꯅꯦ ꯑꯩꯈꯣꯏ ꯑꯩꯈꯣꯏ ꯄꯥꯅ ꯌꯥꯝꯅ ꯃꯣꯏꯗꯣ ꯀꯩꯅꯣ ꯑꯣꯏꯌꯦꯕ ꯅꯪꯉꯦꯕꯀꯣ ꯀꯣ ꯍꯥꯏꯗꯤ ꯅꯣꯡꯃꯒꯤꯁꯨ ꯆꯨꯔꯒ ꯆꯥꯔ ꯑꯗꯨꯃꯥꯏꯅ ꯇꯧꯕ ꯑꯣꯏꯕꯅꯤꯅ ꯁꯨꯝ ꯑꯩꯈꯣꯏꯁꯨ ꯌꯥꯝ ꯀꯟꯅ ꯀꯩꯅꯣ ꯇꯧꯕ ꯅꯠꯇꯦꯗꯅ ꯑꯗꯨꯗꯨꯅꯅꯦ ꯑꯩꯈꯣꯏ ꯄꯥꯅꯁꯨ ꯌꯥꯝ ꯂꯧꯔꯨꯅꯨ ꯈꯣꯠꯂꯨꯅꯨ ꯍꯥꯏꯕꯅꯤꯅ ꯁꯨꯝ ꯑꯗꯨꯒꯤ ꯁꯨꯝ ꯂꯧꯧꯗꯕꯩ ꯋꯥꯅꯤꯗ ꯆꯍꯤ ꯑꯃꯗꯤ ꯀꯩꯅꯣ ꯑꯩ ꯁꯥꯇ꯭ꯔ ꯑꯃ ꯄꯨꯔꯥ ꯐ꯭ꯔꯤꯗꯅꯦ ꯇꯧꯔꯝꯃꯤꯗꯣ
ꯃꯥ ꯀꯩꯅꯣ ꯍꯥꯏꯁꯤꯕꯣ
ꯗꯅꯦ ꯃꯣꯏ ꯃꯆꯤꯟꯅꯥꯑꯣ ꯑꯍꯨꯝ ꯇꯧꯕꯗꯅꯦ ꯆꯍꯤ ꯑꯃ ꯄꯨꯜꯂꯞ ꯑꯃ ꯑꯩ ꯂꯨꯄꯥ ꯂꯤꯁꯤꯡ ꯑꯃꯇꯪ ꯂꯧꯋꯦꯕꯣ ꯀꯣ ꯑꯗꯨꯒ ꯅꯦꯛꯁ ꯌꯔ ꯆꯩ ꯅꯦꯛꯁ ꯌꯔꯗꯅ ꯋꯥꯟ ꯊꯥꯎꯖꯟ ꯊ꯭ꯔꯤ ꯍꯟꯗ꯭ꯔꯦꯗ ꯈꯛ ꯂꯧꯋꯤꯅꯦ ꯑꯗꯣ ꯍꯟꯗꯛꯇꯇꯩꯕꯨꯗꯤ ꯋꯥꯟ ꯊꯥꯎꯖꯟ ꯁꯕꯦꯟꯟꯗ꯭ꯔꯗꯠ ꯂꯧꯔꯦ ꯃꯣꯏ ꯑꯍꯨꯝꯗ
ꯑ‌ꯣ
ꯆꯍꯤ ꯑꯅꯤꯃꯨꯛꯅꯦ ꯑꯩꯅ ꯌꯦꯡꯉꯝꯃꯤ ꯃꯤꯖꯦ ꯈꯜꯣꯅ
ꯑꯩꯃ ꯏꯕꯦꯝꯃ ꯍꯧꯖꯤꯛꯀꯥꯟ ꯃꯇꯝꯁꯤꯗ
ꯍꯧꯖꯤꯛꯀꯥꯟ ꯑꯩ ꯍꯥꯏꯕꯤꯕꯅꯦ ꯅꯣꯏ ꯑꯩꯅ ꯍꯥꯏꯕ ꯅꯣꯏ ꯅꯃꯥꯟꯅꯕꯤꯈꯩꯗ ꯍꯪꯉꯣ ꯃꯣꯏ ꯄꯩꯁꯥ ꯀꯌꯥ ꯀꯌꯥ ꯃꯣꯏꯐꯧ ꯃꯣꯏꯅꯐꯧ ꯍꯥꯏꯌꯦ ꯃꯣꯏ ꯃꯃꯥꯟꯅꯕꯤꯈꯩꯅ ꯅꯣꯏ ꯏꯆꯦꯗꯨꯗꯤ ꯄꯩꯁꯥ ꯌꯥꯝ ꯂꯧꯗꯦ ꯃꯣꯏ ꯇꯝꯅꯤꯡꯉꯦꯕꯧ ꯍꯥꯏꯌꯦꯌꯦ ꯑꯗꯨꯗ ꯑꯩꯅ ꯍꯥꯏꯕꯤꯕꯅꯦ ꯍꯥꯏꯗꯤ ꯎꯝ ꯑꯇꯣꯞꯄ ꯇ꯭ꯨꯏꯁꯟꯗꯗꯤ ꯃꯤ ꯑꯉꯥꯡ ꯐꯧꯗꯅꯦ ꯑꯩꯈꯣꯏ ꯑꯥꯠ ꯃꯣꯏꯔꯥꯡ ꯇꯦꯔꯥ ꯈꯣꯡꯕꯧꯇꯅꯦ ꯈꯪꯕ꯭ꯔꯥ ꯂꯋꯥꯏꯗꯅ ꯌꯥꯝ ꯈꯨꯡꯒꯪꯅꯤꯗꯅ ꯑꯥꯗ ꯐꯧꯗ ꯑꯗꯨ ꯍꯣꯗꯅꯦ ꯑꯗꯨ ꯄ ꯆꯧꯉꯥꯖꯦ ꯀꯩꯁꯨ ꯅꯠꯇ꯭ꯔꯦꯍꯥꯕ ꯐꯅꯌꯥꯝ ꯐꯅꯌꯥꯝ ꯂꯧꯅꯩ ꯍꯥꯏꯕ ꯑꯗꯣ ꯑꯗꯨ ꯑꯗꯨ ꯂꯧꯔꯤꯅꯦ ꯑꯩꯅ ꯐꯥꯎꯗꯅꯦ ꯄꯩꯁꯥꯖꯦ ꯆꯥꯡ ꯅꯥꯏ ꯁꯨꯡꯄꯤ ꯄꯕꯤꯗꯦꯕ
ꯎꯝꯝ ꯌꯥꯝꯗꯤ ꯌꯥꯝꯃꯟꯗꯦꯗ
ꯍꯟꯗꯛ ꯑꯗꯨꯁꯨꯅꯦ ꯗꯦꯠ ꯅꯥꯏꯟꯗ ꯐꯥꯒꯔꯥꯕꯅꯦ ꯉꯁꯤ ꯗꯦꯠ ꯀꯌꯥꯅꯣ ꯇ꯭ꯋꯦꯟꯇꯤ ꯇꯨ ꯊꯥꯅꯤꯒꯤ ꯄꯤꯒꯦ ꯍꯥꯏꯔ ꯄꯤꯗꯔ꯭ꯤ ꯅꯦ ꯊꯥ ꯑꯨꯝ ꯁꯨꯖꯜꯂꯛꯇꯣꯔꯦꯌꯦꯡꯉꯣ ꯑꯩꯁꯦ ꯍꯥꯏꯍꯧꯗ ꯌꯥꯔꯣꯏꯕ ꯄꯩꯁꯥ ꯌꯥꯝꯖꯨ ꯌꯥꯝꯖꯜꯂꯛꯇꯣꯏꯅꯦ ꯁꯤꯡ ꯑꯅꯤꯒ ꯆꯥꯝꯃꯔꯤ ꯄꯤꯔꯛꯇꯣꯏꯅꯦꯕ ꯍꯟꯗꯛ꯫
ꯎꯝ꯫ ꯌꯥꯝꯅꯤ ꯌꯥꯝ
ꯇꯧꯔꯦꯀꯣ ꯇꯧꯔꯦꯀꯣ ꯑꯣ ꯌꯥꯃꯟꯗꯦ ꯑꯗꯨ ꯅꯦ ꯍꯥꯏꯁꯦ꯫
ꯑꯗꯨꯅꯦ ꯍꯥꯏꯁꯦ ꯍꯧꯖꯤꯛ ꯑꯩ ꯏꯃꯥꯟꯅꯕꯤꯅ ꯆꯠꯂꯤ ꯃꯌꯥꯝꯗꯣ ꯑꯗꯨ ꯂꯨꯄꯥ ꯍꯥꯏꯗꯤ ꯃꯥꯏꯅ ꯍꯣꯝ ꯇꯨꯇꯔ ꯑꯣꯏꯅ ꯆꯠꯂꯤꯌꯦ꯫
ꯍꯣꯏ ꯍꯣꯏ ꯍꯣꯏ ꯍꯣꯝ ꯇꯌ꯭ꯨꯇꯔ ꯑꯣꯏꯅ ꯑꯩ ꯏꯁꯥ ꯉꯝꯃꯗꯤ ꯍꯣꯝ ꯇ꯭ꯌꯨꯇꯔ ꯆꯠ ꯌꯥꯕ ꯏꯁꯥꯗꯣ ꯍꯥꯏꯗꯤ ꯑꯗꯨꯝ ꯉꯝ ꯑꯃꯨꯛ ꯉꯝ ꯑꯃꯨꯛ ꯉꯝꯗ ꯇꯧꯕꯅꯤꯅꯅꯦ ꯇꯜ ꯂꯤꯗꯅꯥ ꯃꯤ ꯃꯌꯨꯝ ꯆꯠꯄꯗꯣ ꯗꯨꯗꯒꯤ ꯇꯜꯂꯦ ꯌꯨꯝꯗ ꯗꯤ ꯌꯨꯝꯗꯗꯤ ꯁꯨꯇꯤ ꯊꯥꯅꯤꯡꯉꯁꯨ ꯏꯁꯥ ꯉꯝꯗ꯭ꯔꯒꯁꯨ ꯏꯅꯥꯎꯅꯨꯄꯥ ꯇꯧꯍꯜꯂꯦꯕ꯫ ꯇꯨꯏꯁꯟꯗꯣ ꯂꯦꯞ ꯐꯟꯗꯦꯕ ꯃꯥ ꯑꯣꯏꯅ ꯇꯧꯍꯜꯂꯦꯕ ꯑꯩꯅ ꯏꯁꯥ ꯅꯨꯡꯉꯥꯏꯇ꯭ꯔꯒꯁꯨ ꯑꯗꯨꯅ ꯑꯃꯨ ꯑꯗꯨꯅ ꯑꯃꯨꯛ ꯈꯔ ꯐꯩꯗꯅ ꯑꯗ ꯃꯤ ꯃꯌꯨꯝ ꯆꯠꯂꯛꯄꯗꯗꯤ ꯑꯃꯨꯛ ꯁꯨꯇꯤꯗꯣ ꯂꯧꯃꯜꯂꯗꯤ ꯑꯃꯨꯛ ꯅꯨꯡꯉꯥꯏꯇꯦꯗꯅ꯫ ꯑꯗꯨꯅꯗꯤ ꯄꯩꯁꯥ ꯌꯥꯝꯕ
ꯍꯜꯂꯣ
ꯇꯥꯗ꯭ꯔꯥ ꯎꯝ
ꯍꯥꯏꯔꯣ ꯍꯥꯏꯔꯣ
ꯑꯗꯨꯅꯦ ꯄꯩꯁꯥ ꯌꯥꯝ ꯂꯧꯅꯔꯒ ꯏꯃꯥꯟꯅꯕꯤ ꯆꯠꯂꯤꯗꯣ ꯂꯤꯁꯤꯡ ꯃꯔꯤ ꯂꯧꯋꯦ꯫
ꯑꯗꯨꯅꯦ ꯑꯗꯨꯅꯦ ꯑꯩ ꯊꯥꯏꯅꯋꯥꯥꯏ ꯇꯝꯃꯛꯄꯗꯣ
ꯆꯠꯄꯅꯤ ꯎꯝ
ꯑꯩꯅ ꯀ꯭ꯂꯥꯁ ꯁꯚꯦꯟ ꯑꯩꯠꯇꯒ ꯇꯝꯃꯛꯄꯗꯣ ꯑꯗꯨꯒꯤ ꯆꯍꯤ ꯇꯔꯥ ꯃꯃꯥꯡꯗꯅꯤꯅ ꯑꯗꯣ ꯑꯗꯨꯃꯥꯏꯅ ꯂꯧꯒ
ꯍꯣꯏ ꯑꯗꯣ ꯑꯩꯈꯣꯏ ꯃꯃꯥꯡꯗ ꯑꯩꯈꯣꯏꯅ ꯇꯝꯃꯤꯀꯥꯟꯗ ꯐꯥꯎꯗ ꯇ꯭ꯋꯏꯁꯟꯁꯦ ꯂꯨꯄꯥ ꯆꯥꯝꯃꯉꯥꯗꯤ ꯑꯗꯨꯝ ꯂꯧꯔꯕꯅꯦꯕ꯫
ꯂꯧꯔꯦ ꯍꯥꯏꯕ ꯑꯗꯨꯅ ꯍꯥꯏꯁꯦ꯫
ꯑꯩ ꯂꯧꯔꯤꯁꯦ ꯌꯥꯝꯃꯟꯗ꯭ꯔꯕꯅꯦ ꯍꯦꯟꯃꯜꯂꯕꯅꯦ ꯌꯥꯗ꯭ꯔꯕꯅꯦ ꯑꯗꯨꯅꯦ ꯎꯝ꯫